ꯍꯣꯏ ꯇꯥꯏ ꯍꯣꯏ
ꯍꯧꯖꯤꯛꯖꯤꯛ ꯀꯩꯗꯧꯔꯤꯅꯣ ꯅꯪꯗꯤ
ꯍꯧꯖꯤꯛꯔ‌ꯣ ꯈ‌ꯣꯏ ꯍꯧꯖꯤꯛ ꯏꯃꯥꯟꯅꯕ ꯈꯔꯅ ꯕꯣꯜ ꯌꯦꯡꯕ ꯂꯩꯀꯣ ꯕꯣꯜ ꯌꯦꯡꯕ ꯂꯩꯑꯦ ꯃꯤ ꯈꯔꯅ ꯍꯧꯖꯤꯛ ꯊꯕꯛ ꯍꯜꯂꯛꯄ ꯑꯩꯈꯣꯏꯅ ꯆꯥꯛ ꯆꯥꯕ ꯂꯩꯌ‌ꯦ
ꯎꯝ ꯎꯝ ꯌꯥꯝ ꯐꯩꯅꯦ
ꯍꯣꯏ ꯑꯩꯗꯤ ꯃꯄꯥꯟꯗ ꯐꯝꯃꯒ ꯂꯩꯕꯅꯤꯗ ꯍꯧꯖꯤꯛꯇꯤ ꯕꯥꯜꯀꯅꯤꯗꯀꯣ ꯑꯩꯈꯣꯏꯗꯤ ꯔꯨꯐꯇꯣꯞ ꯗ ꯂꯩꯕꯅꯤꯅ ꯕꯥꯜꯀꯅꯤꯗ ꯂꯩꯕꯅ ꯅꯨꯡꯉꯥꯏꯕ ꯍꯟꯗꯛꯀꯤ ꯁꯥꯕ ꯃꯇꯝꯁꯤꯗꯗꯤ
ꯎꯝ ꯌꯥꯝ ꯐꯩꯌ‌ꯦ ꯑꯗꯨꯝ ꯇꯧꯔꯗ
ꯅꯪꯗꯤ ꯀꯩꯗꯧꯔꯤꯅꯣ ꯍꯧꯖꯤꯛꯁꯦ
ꯑꯩꯁꯨ ꯀꯩ ꯑꯝꯇ ꯇꯧꯗ‌ꯦꯗ ꯗꯨꯝ ꯅꯪꯕꯨ ꯋꯥꯔꯤ ꯁꯥ ꯁꯥꯔꯒ ꯑꯗꯨꯝ ꯍꯤꯞꯂꯤꯅꯦ
ꯇꯨꯝꯕꯁꯨ ꯌꯥꯗꯦ ꯄꯨꯛ ꯅꯨꯡꯉꯥꯏꯇꯦ ꯑꯗꯨꯒꯤ
ꯋꯥ ꯋꯥꯔꯤ ꯁꯥꯕ ꯅꯨꯡꯉꯥꯏꯕꯗꯨꯗꯤ ꯄꯨꯛ ꯅꯥꯕꯁꯨ ꯈꯔꯗꯤ ꯋꯥ ꯀꯥꯎꯔꯝꯒꯅꯤ
ꯍꯣꯏ ꯀꯥꯎꯋꯦ ꯄꯨꯨꯛ ꯅꯥꯕꯗ‌ꯣ ꯋꯥꯔꯤ ꯁꯥꯕ ꯍꯦꯛ ꯂꯣꯏꯔꯒ ꯅꯤꯡꯁꯤꯡꯂꯛꯑꯦ ꯄꯨꯛ ꯅꯥꯕꯗꯣ
ꯑꯦ ꯑꯗꯨ ꯅꯪꯒꯤ ꯄꯨꯛ ꯅꯥꯕꯗꯣ ꯀꯥꯎꯔꯗꯤ ꯁꯥꯔꯒ ꯂꯣꯏꯔ‌ꯦꯅꯦ ꯀꯩꯅꯣ
ꯃꯥꯅꯦ
ꯑ ꯀꯩꯁꯨ ꯀꯥꯏꯗꯦ
ꯎꯝ ꯍꯌꯦꯡꯗꯤ ꯄꯨꯡ ꯀꯌꯥꯗ ꯍꯧꯒꯠꯂꯅꯤ ꯅꯪꯗꯣ
ꯑ ꯑꯩ ꯍꯌꯦꯡꯗꯤ ꯑꯗꯨꯝ ꯑꯦꯅꯤ ꯇꯥꯏꯝꯅꯤꯗ ꯑꯩꯅ ꯍꯧꯒꯠꯄ ꯑꯌꯨꯛꯇꯗꯤ ꯍꯧꯒꯠꯄꯁꯨ ꯂꯩꯀꯣ ꯍꯌꯦꯡꯗꯤ ꯑꯌꯨꯛꯇ ꯍꯧꯒꯠꯄꯁꯨ ꯌꯥꯏ ꯍꯥꯏꯕꯗꯤ ꯏꯃꯥꯟꯅꯕ ꯕ ꯑꯃꯅ ꯕꯣꯜ ꯁꯥꯟꯅꯕ ꯆꯠꯁꯦ ꯍꯥꯏꯅꯁꯨ ꯍꯥꯏꯕꯀꯣ ꯑꯗꯨꯒꯤ
ꯆꯠꯄꯁꯨ ꯌꯥꯏ
ꯎꯝ
ꯑꯩꯈꯣꯏꯗꯤ ꯑꯦ ꯑꯩ ꯑꯩꯁꯨ ꯇꯝꯄꯥꯛꯇ ꯂꯩꯔꯛꯄꯅꯤ ꯈꯪꯕ꯭ꯔꯥ ꯑꯩ ꯅꯪ ꯑꯩꯁꯦ ꯇꯝꯄꯥꯛꯇ ꯀꯩꯅꯣꯗ ꯂꯩꯔꯝꯕꯅꯤꯀꯣ
ꯍꯣꯏ
ꯑꯩꯈꯣꯏꯒꯤ ꯑꯦꯁꯦꯝꯕ꯭ꯂꯤꯗꯨ ꯈꯪꯉꯤꯅꯀꯣ
ꯑꯥ
ꯑꯦꯁꯦꯝꯕ꯭ꯂꯤ ꯃꯅꯤꯡꯗ ꯈꯨꯟ ꯑꯃ ꯂꯩꯔꯝꯒꯅꯤ ꯑꯗꯨꯗ ꯂꯩꯔꯝꯕꯅꯦ ꯑꯩꯁ‌ꯦ ꯆꯍꯤ ꯆꯍꯤ ꯑꯍꯨꯝ ꯃꯔꯤ ꯑꯣꯏꯔꯝꯒꯅꯤ ꯑꯗꯨꯗ ꯂꯩꯕꯗꯣ
ꯑꯣ
ꯑꯩꯅ ꯑ ꯑꯦꯝ ꯌꯨ ꯑꯦꯝꯌꯨꯗꯀꯣ ꯑꯦꯝ ꯌꯨꯗ
ꯍꯣꯏ
ꯑꯗꯨꯗ ꯑꯩꯅ ꯇꯝꯂꯛꯄꯅꯦꯕ ꯑꯩꯒꯤ ꯄꯣꯁ ꯒ꯭ꯔꯦꯖꯨꯏꯁꯟ ꯑꯣꯏꯒꯦꯔꯥ ꯑꯃ ꯑꯣꯏꯒꯦꯔꯥ ꯑꯗ ꯑꯌꯥꯝꯕ ꯑꯩꯗꯤ ꯑꯗꯨ ꯇꯧꯔꯝꯕꯅꯤ
ꯎꯝ ꯑꯗꯣ ꯑꯣ ꯍꯥꯏ
ꯏꯝꯐꯥꯜꯗꯁꯨ ꯑꯩꯅ ꯍꯥꯏꯔꯗꯤ ꯏꯝꯐꯥꯜꯗꯁꯨ ꯑꯩꯗꯤ ꯐꯖꯅꯗꯤ ꯀꯣꯏꯗꯤ ꯀꯣꯏꯔꯝꯕꯅꯦꯕ
ꯎꯝ ꯐ꯭ꯔꯦꯟ ꯌꯥ ꯃ ꯐꯥꯗꯔꯦ
ꯌꯥꯝꯕꯅꯦ ꯑꯗꯨꯝ ꯂꯩꯀꯥꯏ ꯈꯨꯗꯤꯡꯒꯤ ꯂꯩꯕꯒꯤ ꯑꯗꯨꯝ ꯂꯩꯔꯝꯒꯅꯤ
ꯎꯝ ꯑꯩꯀꯣ ꯑꯗꯨꯝ ꯇꯥꯎꯑꯣꯌꯣꯀꯣ ꯏꯃꯥꯔꯖꯦꯟꯁꯤꯒꯨꯝꯕ ꯂꯩꯔꯗꯤ ꯑꯃꯗ ꯅꯒꯤ
ꯍꯣꯏꯗ ꯍꯣꯏꯗ ꯑꯗꯨꯕꯨꯗꯤ ꯍꯣꯏ ꯑꯗꯨꯝ ꯂꯩꯕꯅꯤ ꯑꯗꯨꯕꯨꯗꯤ ꯍꯣꯏ
ꯎꯝ ꯑꯗꯨꯝ ꯍꯥꯡꯕꯤꯕ ꯌꯥꯔꯦ ꯈꯪꯅꯕꯁꯤꯡꯗꯨꯀꯣ
ꯎꯝ ꯑꯩꯈꯣꯏꯒꯤ ꯑꯩꯗꯤ ꯏꯃꯨꯡꯁꯨ ꯊꯣꯛꯄꯀꯣ ꯑꯗꯨꯒ ꯑꯩꯒꯤ ꯑꯩꯒꯤ ꯏꯄꯥꯒꯤ ꯃꯅꯥꯎꯅꯨꯄꯥ ꯍꯥꯏꯔꯦ ꯇꯥꯔꯦꯀꯣ ꯏꯄꯥꯒꯤ ꯃꯃꯥꯅꯨꯄꯥ ꯑꯩꯈꯣꯏ ꯑꯩꯒꯤ ꯄꯥꯇꯣꯟ ꯈꯣꯏꯒꯤ
ꯎꯝ
ꯃꯥꯒꯤ ꯅꯨꯄꯤꯗꯣ
ꯍꯣꯏ
ꯀꯩꯅꯣꯒꯤ ꯈꯨꯟꯗꯒꯤ ꯑꯣꯏꯕꯅꯦ ꯑꯁꯤ ꯀꯩꯅꯣꯔꯣ ꯈꯨꯃꯥ ꯅꯨꯄꯥ ꯈꯪꯉꯤꯅ
ꯑꯣ ꯈꯪꯉꯦ
ꯑꯥ ꯈꯨꯃꯥ ꯂꯝꯄꯥꯛꯀꯤ ꯃꯅꯥꯛꯇ ꯂꯩꯕ ꯈꯨꯟ ꯈꯣꯏꯗꯣ ꯑꯗꯨꯗꯒꯤ ꯑꯣꯏꯕꯅꯦ
ꯎꯝ ꯎꯝ
ꯉꯥꯇꯣꯟ ꯈꯣꯏꯗ ꯑꯗꯨꯒꯤ ꯑꯗꯨꯝ ꯂꯣꯏꯅꯃꯛ ꯑꯗꯨꯒꯤ ꯑꯦꯔꯤꯌꯥꯒꯨꯝꯕꯗꯤ ꯂꯣꯏꯅꯃꯛ ꯈꯪꯕꯅꯤꯗ ꯍꯣꯏ ꯍꯣꯏ
ꯇꯥꯕꯔꯣ
ꯍꯣꯏ ꯇꯥꯏꯌꯦ ꯇꯥꯏꯌꯦ ꯍꯣꯏ
ꯅꯪꯗꯤ ꯀꯅꯥꯀꯅꯥ ꯈꯪꯅꯒꯦ ꯍꯟꯗꯛ
ꯀꯩꯍꯥꯏꯅꯣ
ꯀꯔꯝꯕ ꯅꯨꯄꯤ ꯄꯥꯝꯒꯦ ꯍꯥꯏꯕ ꯀꯂꯥꯁꯇꯣ ꯀꯔꯤ ꯀꯂ꯭ꯥꯁ ꯅꯨꯄꯤ ꯄꯝ ꯀꯦ ꯍꯥꯏꯕ
ꯑꯩꯗꯤ ꯅꯨꯄꯤꯅ ꯎꯔꯗꯤ ꯇ꯭ꯔꯥꯏꯕꯀꯤ ꯄ꯭ꯔꯦꯇꯤꯁꯕꯨꯗꯤ ꯂꯩꯇꯦꯀꯣ ꯌꯥꯝꯅ ꯑꯗꯨꯕꯨ ꯑꯩꯒꯤ ꯋꯥ ꯋꯥꯈꯜ ꯆꯥꯟꯅꯕꯀꯣ ꯑꯗꯨꯝ
ꯎꯝ
ꯋꯥꯈꯜ ꯆꯥꯟꯅꯕ ꯅꯠꯇꯦꯗ ꯏꯪ ꯇꯞꯄ ꯅꯨꯄꯤ ꯌꯥꯔꯦ ꯑꯩꯒꯤꯗꯤ
ꯎꯝ
ꯌꯥꯝꯅ ꯂꯩꯅ ꯅꯨꯄꯤ ꯈꯣꯏꯁꯨ ꯈꯔꯗꯤ ꯆꯤꯀꯦꯠ ꯆꯤꯀꯦꯠ ꯇꯧꯕ ꯅꯨꯄꯤ ꯈꯣꯏ ꯈꯔ ꯂꯩꯌꯦꯅ ꯑꯗꯨꯒꯨꯝꯕꯗꯤ ꯑꯩ ꯁꯨ ꯍꯦꯟꯗꯜ ꯇꯧꯕ ꯉꯝꯗꯦꯀꯣ ꯑꯗꯨꯒꯨꯝꯕꯗꯤ ꯑꯗꯨꯕꯨ ꯌꯥꯝꯅ ꯏꯪ ꯇꯞꯄ ꯅꯨꯄꯤ ꯈꯔ ꯂꯩꯌꯦꯅ ꯑꯗꯨꯒꯨꯝꯕꯗꯤ ꯄꯥꯝꯃꯦ ꯑꯩ ꯇꯁꯦꯡꯅ ꯍꯥꯏꯔꯗꯤꯀꯣ
ꯑꯩꯁꯤ ꯑꯩ ꯀꯣꯏꯅ ꯅꯨꯄꯥꯒꯥ ꯑꯩꯅ ꯈꯠꯅꯅꯤꯡꯉꯥꯏ ꯑꯗꯨꯝ ꯍꯧꯔꯛ ꯑꯩꯈꯣꯏꯗꯤ ꯁꯥꯎꯋꯦ
ꯑꯦ ꯑꯗꯨꯕꯨ ꯍꯥꯏ ꯍꯣꯏ ꯌꯥꯝꯅ ꯈꯟꯅ ꯀꯟꯕ ꯈꯣꯏꯁꯦ ꯅꯨꯡꯁꯤꯕꯒꯤꯅꯤꯗꯤ ꯅꯨꯡꯁꯤꯕꯒꯤꯅꯤ ꯍꯥꯏꯕꯁꯨ ꯂꯩꯕꯅꯤ
ꯍꯣꯏ ꯑꯩꯗꯤ ꯌꯥꯝ ꯅꯨꯡꯁꯤꯌꯦ ꯑꯩ ꯉꯣꯟꯈ ꯈꯟꯅꯕ ꯅꯨꯄꯗ ꯪ ꯈꯤꯇꯥꯡ ꯈꯤꯇꯥꯡꯗꯤ ꯀꯤꯀꯣ ꯌꯥꯝ ꯁꯥꯎꯅꯤꯡꯕ ꯑꯗ ꯅꯨꯡꯁꯨ ꯅꯨꯡꯁꯤꯌꯦꯕꯀꯣ ꯅꯨꯄꯤ ꯇꯨ ꯅꯥꯪꯅ ꯀꯣꯏꯒꯗ꯭ꯔꯥ ꯍꯥꯏꯅ ꯑꯗꯨꯝ ꯄꯥꯈꯠꯄꯗ
ꯇ ꯇꯋꯥꯏꯦ ꯑꯣ ꯊꯤꯡꯀꯤ ꯇ ꯂꯜꯦ
ꯅꯨꯄꯥꯅꯁꯨ ꯅꯪꯕꯨ ꯅꯨꯡ ꯁꯤꯔꯗꯤ ꯑꯗꯨꯃꯥꯏꯅ ꯇꯧꯔꯣꯏꯗ
ꯎꯝ ꯍꯣꯏ ꯃꯥꯁꯨ ꯌꯥꯝꯅꯅꯨꯡꯁꯤꯌꯦ ꯃꯥꯗꯤ ꯋꯥ ꯀꯌꯥ ꯉꯥꯡꯗꯕꯀꯣ ꯑꯗꯨꯀꯤ ꯉꯥꯡꯗ ꯉꯥꯡꯉꯦ ꯌꯥꯝꯅꯗꯤ ꯉꯥꯡꯗꯦ ꯑꯩꯅ ꯌꯥꯝꯃꯦ ꯉꯥꯡꯕ
ꯁꯦꯡꯕꯒꯤꯦ ꯅꯪꯅ ꯍꯦꯟꯅ ꯌꯥꯝꯅ ꯉꯥꯡꯕ꯭ꯔꯅꯦ
ꯍꯣꯏ ꯉꯁꯤꯗꯤ ꯅꯪꯒ ꯌꯥꯝꯅ ꯉꯥꯅ ꯑꯣꯏꯒꯦꯅꯦ ꯑꯩ ꯄꯣꯠꯇꯣ ꯅꯨꯡꯉꯥꯏꯇꯕꯒꯤ
ꯍ
ꯎꯝ ꯑꯩꯑꯣꯟꯗꯥ ꯈꯤꯇꯪ ꯅꯥꯕ ꯂꯩꯈꯔ꯭ꯦ ꯗꯤ ꯀꯣ ꯋꯥ ꯗꯣ ꯌꯥꯝ ꯉꯥꯡꯅꯤꯡꯉꯥꯁꯨ ꯂꯣꯏꯅꯥ ꯀꯥꯎꯏ
ꯀꯩꯅꯣ ꯑꯗꯨꯗꯤ ꯉꯁꯤ ꯅꯣꯏ ꯁꯥꯏꯗꯤ ꯀꯗꯥꯏ ꯂꯩꯈ꯭ꯔꯕ꯭ꯔꯥ
ꯍꯥꯥ
ꯅꯣꯏꯒꯤ ꯁꯥꯏꯗꯣ ꯀꯗꯥꯥꯏ ꯂꯩꯈ꯭ꯔꯕ꯭ꯔꯥ ꯍꯥꯏꯕ ꯉꯁꯤꯗꯤ
ꯎꯝ ꯃꯥꯗꯨꯀꯣ ꯃꯥꯁꯨ ꯃꯐꯝ ꯑꯇꯣꯞꯄꯗ ꯂꯩꯌꯦ
ꯑꯣ ꯃꯄꯥꯟꯗ ꯂꯩꯕꯀꯣ ꯃꯄꯥꯟꯂꯣꯝꯗ ꯂꯩꯕꯀꯣ
ꯎꯝ ꯍꯣꯏ ꯂꯩꯌꯦ ꯑꯗꯨꯒꯤ ꯈꯔ ꯂꯥꯞꯅ ꯂꯩꯕꯒꯤꯀꯣ ꯑꯗꯨꯝ ꯇꯧꯔꯒꯦ
ꯈꯪꯗꯦ ꯑꯩꯗꯤ ꯑꯗꯨꯕꯨ ꯂꯥꯞꯅ ꯂꯥꯞꯅ ꯂꯩꯕ ꯂꯥꯞꯅ ꯂꯩꯔꯒ ꯅꯨꯡꯁꯤꯅꯕ ꯂꯥꯞꯅ ꯂꯩꯔꯒ ꯅꯨꯡꯁꯤꯅꯕ ꯍꯥꯏꯇꯥꯔꯦꯅꯦ ꯑꯗꯨꯃꯥꯏꯅ ꯇꯧꯕꯁꯦ ꯈꯔꯗꯤ ꯋꯥꯗꯤ ꯋꯥꯕꯅꯤ
ꯎꯝ ꯃꯥꯗꯣ ꯆ꯭ꯔꯤꯁꯃꯥꯁꯇ ꯊꯣꯛꯂꯛꯀꯅꯤ ꯍꯥꯏ
ꯍꯣꯏ
ꯎꯝ ꯀꯨꯏꯔꯦ ꯑꯩꯈꯣꯏꯅꯤꯗꯣ ꯅꯨꯡꯁꯤꯅꯕꯗꯣ
ꯐ ꯅꯨꯡꯁꯤꯅꯣ ꯅꯨꯡꯁꯤꯅꯔꯗꯤ
ꯎꯝ ꯆꯍꯤꯁꯤ ꯌꯥꯝꯈ꯭ꯔꯦ ꯇꯔꯥ ꯁꯨ ꯇꯧꯔꯦ
ꯑꯦ ꯅꯨꯕꯥꯅꯤꯒꯤ ꯅꯨꯕꯥꯅꯤꯒꯤ ꯔꯤꯂꯦꯁꯟꯁꯤꯞꯇꯤ ꯑꯗꯨꯗꯤ ꯆꯠꯍꯧꯒꯤ
ꯑꯣ ꯍꯣꯏ ꯍꯣꯏ ꯇꯨꯀꯤꯅꯦ ꯑꯩꯁꯨꯨꯝ ꯅꯨꯄꯥ ꯑꯇꯣꯞꯄꯥ ꯀꯣꯏꯗꯦꯕꯥꯀꯣ ꯃꯥ ꯈꯛꯇꯥ ꯑꯗꯨꯝ ꯀꯣꯏꯔꯁꯨ ꯅꯨꯄꯁꯨ ꯀꯩ ꯍꯥꯏꯁꯤꯔ ꯐꯖꯥ-ꯐꯖꯥ ꯑꯗꯨꯝ ꯎꯔꯁꯨ ꯀꯣ
ꯎꯝ
ꯅꯨꯡꯁꯤꯈ꯭ꯔꯕꯗꯣ ꯍꯦꯟꯅ ꯃꯥꯅ ꯃꯄꯥꯟ ꯂꯝ ꯑꯃ ꯆꯈ꯭ꯔꯕ ꯀꯥꯟꯗ ꯁꯨꯏꯠ ꯀꯥꯞꯄꯦ ꯍꯥꯏꯗ
ꯅꯨꯡꯁꯤꯅꯧ ꯅꯨꯡꯁꯤꯅꯧ ꯅꯨꯡꯁꯤꯅꯕꯕꯨꯗꯤ ꯑꯩꯁꯨ ꯐꯨꯜ ꯁꯞꯄꯣꯔꯠꯅꯤ
ꯎꯝ ꯎꯝ ꯑꯩꯗꯤ ꯌꯥꯝ ꯀꯞꯄꯦ ꯃꯥꯅ ꯆꯕ ꯀꯥꯟꯗ
ꯈꯪꯗꯦ ꯅꯨꯄꯤ ꯈꯣꯏꯗꯤ ꯅꯨꯡꯁꯤꯕꯁꯤ ꯐꯖꯅ ꯅꯨꯡꯁꯤꯔꯨꯔꯥꯅꯤ ꯁꯤ ꯍꯥꯏꯀꯣ ꯑꯩꯈꯣꯏꯅ ꯑꯍꯜ ꯂꯃꯟ ꯈꯈꯅꯁꯨ ꯍꯥꯏꯔꯛꯄ ꯋꯥꯍꯩ ꯑꯃ ꯂꯩꯅ
ꯃꯥꯕꯨ ꯊꯨ ꯂꯥꯛꯀꯅꯤ ꯍꯥꯏꯕꯈꯛ ꯑꯣ ꯑꯦ ꯂꯣꯏꯔ ꯑꯩꯗꯣ ꯌꯥꯝ ꯀꯥꯥꯏꯕꯅꯦ
ꯊꯨꯡꯅꯕ ꯑꯣꯏꯔꯁꯅꯨ ꯅꯕꯥꯅꯤꯁꯨ ꯑꯗꯨꯕꯨ ꯈꯪꯗꯦ
ꯁꯣꯃꯗꯗꯤꯕꯀꯣ ꯑꯩꯗꯤ ꯂꯣꯏꯔꯦ ꯍꯥꯏꯁꯤꯅꯤ ꯀꯞꯄꯅ ꯂꯣꯏꯔꯅꯤ
ꯑꯦ ꯍꯧꯖꯤꯛꯀꯤ ꯃꯇꯝꯗꯗꯤ ꯊꯨꯡꯅ ꯍꯜꯂꯛꯄꯁꯨ ꯌꯥꯏ ꯊꯨꯡꯅꯕꯁꯨ ꯌꯥꯏ ꯑꯩꯗꯤ ꯊꯨꯡꯅꯥꯎꯑꯣ ꯍꯥꯏꯁꯤꯅꯤꯅ ꯑꯗꯨꯅꯕꯨ
ꯑꯣ ꯋꯥꯏ ꯍꯥꯏꯕꯁꯦ
ꯖꯠ-ꯖꯠ ꯇꯧꯅꯤꯡꯉꯥꯏ ꯍꯣꯏ ꯌꯥꯝꯅ ꯃꯅꯨꯡ ꯆꯪꯂꯒ ꯈꯟꯅꯤꯡꯉꯥꯏꯁꯨ ꯂꯩꯇꯦꯅ ꯑꯗꯨꯗꯀꯣ ꯍꯣꯏ ꯋꯥꯈꯟꯕꯨꯗꯤ ꯁꯣꯛꯀꯅꯤꯀꯣ ꯊꯋꯥꯏ ꯁꯣꯛꯀꯅꯤ ꯑꯗꯨꯒꯨꯝꯕꯗꯤ ꯑꯗꯨꯝ ꯇꯧꯒꯅꯤ ꯑꯗꯨꯕꯨ ꯌꯥꯝꯅ ꯑꯗꯨꯗ ꯖꯥꯠ ꯖꯥꯠ ꯈꯜꯂꯒ ꯖꯥꯠꯖꯥꯠ ꯇꯧꯅꯤꯡꯉꯥꯏꯗꯤ ꯂꯩꯇꯦ ꯂꯩꯇꯕꯅꯤꯅ ꯍꯧꯖꯤꯛꯀꯤ ꯃꯇꯝꯗꯗꯤ ꯏꯁꯄꯦꯁꯦꯜꯂꯤ ꯃꯄꯥꯟ ꯆꯠꯄ ꯈꯣꯏꯗꯤ ꯑꯗꯨꯝ ꯃꯔꯛ ꯃꯔꯛꯇꯗꯤ ꯇꯧꯔꯛꯄꯁꯨ ꯂꯩꯒꯅꯤꯀꯣ ꯁꯣꯏꯔꯛꯄ ꯁꯨ ꯂꯩꯒꯅꯤ ꯅꯨꯄꯥ ꯑꯃ ꯑꯣꯏꯔꯛꯄꯅꯤꯅ ꯅꯪꯒꯤ ꯅꯨꯄꯥꯗꯁꯨ ꯍꯥꯏꯕꯅꯤꯀꯣ ꯑꯩꯅ ꯍꯥꯏꯁꯦ
ꯑꯣ
ꯇꯧꯔꯛꯄꯗꯨꯗ ꯃꯥꯅꯁꯨ ꯅꯨꯡꯁꯤꯔꯤ ꯑꯗꯨꯝ ꯅꯪꯕꯨ ꯑꯗꯨꯝ ꯅꯨꯡꯁꯤꯔꯗꯤ ꯑꯗꯨꯝ ꯀꯩꯍꯥꯏꯅꯣ
ꯎꯝ
ꯃꯥꯅꯁꯨ ꯅꯪꯕꯨ ꯑꯗꯨꯝ ꯀꯧꯔꯛꯄ ꯀꯣ ꯅꯠꯇ꯭ꯔꯒ ꯅꯪꯕꯨ
ꯎꯝ
ꯅꯛꯅꯥ ꯎꯕꯅꯤꯗ ꯑꯗꯨꯕꯨꯗ ꯅꯪ
ꯎꯝ
ꯅꯨꯄꯥꯅ ꯅꯨꯄꯤꯕꯨ ꯅꯨꯡꯁꯤꯕ ꯍꯥꯏꯕꯁꯤ ꯅꯨꯄꯤꯅ ꯎꯒꯅꯦꯕ
ꯑꯣ
ꯅꯪꯕꯨ ꯇꯁꯦꯡꯅ ꯅꯨꯡꯁꯤꯔ ꯑꯗꯨꯝ ꯎꯕꯅꯤꯗ ꯅꯪ
ꯑꯣ ꯃꯅꯦ
ꯅꯍꯥꯟꯗꯩ ꯀꯩ ꯊꯕꯛ ꯇꯧꯔ ꯂꯩꯕ꯭ꯔꯥ ꯅꯪꯒꯤ ꯁꯥꯏꯗꯣ
ꯃꯥ ꯆꯀꯣ ꯀꯦꯅꯣ ꯃꯦꯅꯦꯖꯃꯦ ꯒꯤꯅꯦ
ꯑꯆꯥ ꯑꯣ ꯑꯣꯦ ꯈꯪꯉ ꯈꯪꯉ ꯑꯩ ꯈꯉꯦ
ꯑꯣ ꯏꯝꯐꯥꯜꯗꯒꯤ ꯇ꯭ꯔꯦꯟꯅꯤꯡ ꯇꯧꯕꯗꯣ ꯑꯗꯨꯗꯒꯤ ꯌꯥꯝꯅ ꯀꯩꯅꯣ ꯊꯥꯒꯠꯅꯈꯤꯕꯅꯦ ꯑꯣꯟꯂꯥꯏꯟꯗꯀꯣ ꯃꯦꯅꯦꯖꯃꯦꯟꯒꯤ ꯑꯣꯏꯅ ꯑꯗꯨꯗ ꯃꯥꯁꯨ ꯆꯠꯂꯦ ꯇ꯭ꯔꯦꯅꯤꯡ ꯑꯗꯨꯒ ꯃꯥꯁꯨ ꯌꯥꯎꯈ꯭ꯔꯔꯅꯤ
ꯍꯣꯁꯄꯤꯇꯥꯂꯤꯇꯤꯒꯤ ꯇꯥꯏꯞꯇ ꯑꯣꯏꯔꯝꯒꯅꯤ
ꯍꯣꯏ-ꯍꯣꯏ ꯆꯍꯤ ꯑꯃꯒꯤ ꯑꯣꯏꯔꯝꯃꯦ ꯑꯗꯣ ꯗꯤꯁꯦꯝꯕꯔꯗ ꯆꯍꯤ ꯑꯃ ꯁꯨꯈ꯭ꯔꯅꯦꯕꯀꯣ
ꯃꯇꯝꯗꯤ ꯈꯔꯗꯤ ꯂꯧꯕꯅꯤꯀꯣ ꯑꯗꯨꯒꯨꯝꯕꯗꯣ ꯍꯥꯏꯕꯗꯤ ꯐꯖꯅ ꯃꯌꯦꯡ ꯍꯥꯏꯕꯗꯤ ꯍꯣꯏ ꯋꯥꯁꯨ ꯋꯥꯕꯅꯦ ꯑꯗꯨꯒ ꯃꯇꯝꯁꯨ ꯂꯧꯕꯅꯦ ꯑꯗꯨꯗꯣ
ꯎꯝ ꯃꯣꯏꯒꯤꯗꯤꯀꯣ ꯇ꯭ꯔꯦꯟꯅꯤꯡ ꯑꯣꯏꯕꯒꯤꯀꯣ ꯁꯦꯂꯔꯤꯗꯀꯣ ꯃꯣꯏꯒꯤꯗꯤ ꯌꯥꯝꯗꯦ ꯍꯥꯏ
ꯑꯦ ꯑꯗꯨꯒꯤ ꯍꯣꯏ ꯑꯗꯨꯒꯤ ꯍꯧꯖꯤꯛꯀꯤ ꯃꯥ ꯇ꯭ꯔꯦꯅꯤꯡꯒꯤ ꯀꯩꯅꯣꯗꯨꯗꯤ ꯁꯦꯂꯔꯤꯁꯨ ꯌꯥꯝꯜꯂꯝꯃꯣꯏ ꯑꯗꯨꯗꯤ ꯍꯧꯖꯤꯛꯇꯤ ꯆꯍꯤ ꯑꯃ ꯉꯥꯛꯇ ꯑꯣꯏꯔꯗꯤꯀꯣ ꯍꯣꯏ ꯑꯗꯨꯕꯨꯗꯤ ꯈꯪꯉꯤꯗ ꯏꯃꯥꯟꯅꯕꯈꯣꯏ ꯑꯗꯨꯝ ꯇꯧꯔꯛꯄ ꯂꯩꯌꯦꯕꯀꯣ ꯍꯣꯁꯄꯤꯇꯥꯂꯤꯇꯤꯗ ꯃꯇꯝ ꯂꯧꯋꯦꯕ
ꯎꯝ
ꯑꯥꯐꯇꯔ ꯐꯥꯏꯚ ꯌꯌꯥꯔꯁꯀꯨꯝꯕꯗꯤ ꯐꯖꯅ ꯃꯣꯏꯒꯤ ꯔꯤꯖꯜꯗꯣ ꯊꯣꯛꯄ ꯍꯧꯔꯅꯤ ꯑꯗꯨꯒꯤ ꯐ ꯐꯥꯏ ꯐꯤꯔꯁꯦ ꯑꯗꯨꯝ ꯋꯥꯒꯅꯤ ꯑꯌꯥꯝꯕꯅ
ꯎꯝ ꯎꯝ
ꯅꯪꯁꯨ ꯋꯥꯕ ꯇꯥꯔꯕꯅꯤꯅ ꯑꯗꯨꯗ ꯅꯪ ꯅꯨꯄꯥꯅ ꯇꯧꯔꯕꯅꯤꯅ
ꯎꯝ ꯎꯝ ꯉꯔꯤꯅꯤ ꯋꯥꯊ
ꯃꯥ ꯊꯣꯛꯄꯗꯩ ꯀꯩ ꯇꯧꯒꯦ ꯍꯥꯏꯅꯣ ꯅꯋꯥꯅꯤꯁꯦ ꯅꯋꯥꯅꯤ ꯆꯦꯜꯂꯒꯦ ꯍꯥꯏꯔꯔꯕ ꯑꯗꯨꯒꯨꯝꯕ
ꯊꯤꯔꯣꯏꯗ ꯌꯥꯝ ꯑꯉꯥꯡ ꯑꯣꯏꯔꯤ ꯑꯩꯁꯨ
ꯇ꯭ꯋꯦꯟꯇꯤ ꯋꯥꯟ ꯁꯨꯕꯗ ꯉꯥꯏꯔꯤꯌꯦ
ꯍꯟꯗꯛꯀꯤ ꯍꯟꯗꯛꯀꯤ ꯃꯇꯝ ꯍꯟꯗꯛꯀꯤ ꯖꯦꯅꯦꯔꯦꯁꯟ ꯍꯟꯗꯛꯀꯤ ꯀꯩ ꯍꯥꯏꯅꯣ ꯑꯗꯨꯝ ꯍꯟꯗꯛꯀꯤ ꯃꯇꯝꯁꯤꯗꯗꯤ ꯆꯍꯤꯁꯦ ꯆꯍꯤ ꯀꯨꯟ ꯆꯍꯤ ꯀꯨꯟꯕꯨ ꯍꯦꯜꯂꯗꯤ ꯑꯗꯨꯝ ꯆꯦꯟꯕꯅ ꯌꯥꯝꯕꯒꯤ ꯑꯗꯨꯝ ꯍꯪꯕ ꯋꯥꯅꯤꯗ ꯑꯩꯅ ꯍꯥꯏ
ꯎꯝ ꯎꯝ ꯃꯥꯅꯦ
ꯖꯦꯅꯦꯔꯦꯁꯟ ꯒꯦꯞꯇꯨ ꯌꯥꯝꯅ ꯇꯦꯛꯅꯣꯂꯣꯖꯤꯒꯤ ꯂꯥꯛꯄꯗꯒꯤ ꯒꯦꯞꯇ ꯌꯥꯝꯅ ꯂꯩꯕ ꯃꯥꯟꯈ꯭ꯔꯦꯕ ꯑꯩꯈꯣꯏꯁꯤ ꯍꯧꯖꯤꯛꯁꯦ ꯅꯥꯏꯟꯇꯤꯟ ꯅꯥꯏꯟꯇꯤꯁꯀꯤ ꯑꯉꯥꯡꯈꯣꯏꯒ ꯇꯨ ꯊꯥꯎꯖꯟꯒꯤ ꯑꯉꯥꯡꯈꯣꯏꯁꯤ ꯀꯔꯤ ꯍꯥꯏꯅꯣ ꯔꯤꯌꯦꯂꯤꯇꯤꯗꯤ ꯖꯁ ꯆꯍꯤ ꯑꯃ ꯑꯅꯤꯒꯤ ꯒꯦꯞꯅꯤꯅ ꯑꯗꯨꯕꯨ ꯑꯗꯨꯝ ꯌꯦꯡꯂꯛꯄ ꯃꯇꯝꯗ ꯆꯍꯤ ꯇꯔꯥ ꯀꯨꯟꯒꯤ ꯒꯦꯞ ꯃꯥꯟꯗ꯭ꯔꯥ
ꯎꯝ ꯎꯝ
ꯑꯩꯈꯣꯏꯒꯤ ꯍꯧꯖꯤꯛ ꯌꯦꯡꯉꯣꯅꯦ ꯑꯩꯈꯣꯏ ꯑꯦꯛꯖꯥꯝꯄꯜ ꯑꯩ ꯍꯥꯏꯔꯁꯤ ꯑꯩꯁꯦ ꯅꯥꯏꯟꯇꯤ ꯅꯥꯏꯟꯇꯀꯤ ꯃꯆꯥꯅꯤꯅ ꯑꯩ ꯃꯅꯦ ꯇꯂ ꯑꯩꯅ ꯍꯧꯖꯤꯛ ꯂꯩꯔꯤꯕꯁꯤꯗꯤ ꯑꯁ ꯑꯩꯗꯤ ꯍꯧꯖꯤꯛꯁꯤ ꯌꯨꯝ ꯄꯥꯟꯈꯤꯔꯣꯏ ꯀꯣ ꯑꯦꯠꯂꯤꯁ ꯑꯥꯐꯇꯔ